ꯍꯜꯂꯣ
ꯑꯦꯁꯥ ꯀꯍꯣ ꯂ
ꯑꯣꯐ
ꯍꯜꯂꯣ ꯑ ꯀ꯭ꯣꯏꯁꯤ ꯇꯥꯎꯗꯦꯅꯤ ꯑ ꯀꯁꯤꯤ ꯇꯥꯎꯗꯦ ꯅꯪꯒꯤ
ꯑꯩꯁꯨ ꯑꯗꯨꯝ ꯐꯝꯃꯒ ꯂꯩꯔꯦꯅꯦ
ꯑꯥ ꯆ ꯁꯤ ꯀꯔꯤ ꯇꯧꯕ꯭ꯔꯥ ꯑꯣ ꯁꯤ ꯀꯩ ꯇꯧꯕ꯭ꯔꯥ
ꯉꯁꯤꯁꯦ ꯑꯗꯨꯝ ꯑꯗꯨꯝ ꯌꯨꯝꯗ ꯂꯩꯗ
ꯑ
ꯀꯩꯝ ꯇꯧꯗꯦ ꯅꯪꯗꯤ
ꯀꯩꯁꯨ ꯌꯨꯝꯗ ꯂꯩꯌꯦ ꯀꯩꯁꯨ ꯇꯧꯗꯦ ꯑ
ꯀꯩ ꯃꯊꯛ ꯊꯣꯡꯗꯣꯏꯅꯣ ꯉꯁꯤꯒꯤꯗꯤ ꯊꯣꯡꯕ ꯂꯣꯏꯈ꯭ꯔꯕ
ꯊꯣꯡꯗ꯭ꯔꯤ ꯀꯔꯤ ꯊꯣꯡꯉꯦꯔꯥ ꯈꯪꯗ꯭ꯔꯤ
ꯑꯣ ꯑꯗꯨ ꯊꯦꯡꯅ ꯊꯣꯡꯕ ꯑꯣꯏꯔꯝꯅꯦ ꯑꯩꯁꯨ ꯊꯣꯡꯕ ꯍꯧꯗ꯭ꯔꯤꯗ
ꯑꯣ ꯑꯗꯨꯗꯤ ꯊꯦꯡꯅ ꯊꯅꯦ ꯊꯦꯡꯅ ꯆꯥꯕꯅꯦ ꯑꯩꯈꯣꯏꯗꯤ
ꯑꯣ
ꯃꯤ ꯃꯌꯥꯝ ꯂꯩꯕ ꯃꯥꯂꯦ
ꯑꯣ ꯍꯣꯏ ꯑꯩꯈꯣꯏ ꯌꯥꯝ ꯂꯩꯌꯦꯦ
ꯑꯣ ꯀꯦꯟꯗ ꯐ ꯁꯦꯝꯗꯦꯒꯤ ꯑꯣꯏꯅ ꯂꯩꯕ꯭ꯔꯥ
ꯅꯠꯇꯦ ꯑꯩꯒꯤ ꯏꯃꯥꯟꯅꯕꯤꯁꯤꯡꯒ ꯂꯩꯌꯦꯦ
ꯑꯣ ꯊꯕꯛ ꯇꯣꯏꯔꯥ
ꯍꯣꯏ ꯊꯕꯛ ꯇꯧꯋꯦ ꯑꯣ ꯅꯤꯡ ꯀ꯭ꯔꯤ ꯇꯧꯋꯦꯕ
ꯉꯁꯦ ꯇꯨꯃ ꯍꯧꯒ ꯂꯩꯦ ꯀꯩꯅꯣ
ꯑꯣ
ꯑꯗꯨꯒ ꯀꯩꯅꯣ ꯕꯖꯥꯔ ꯑꯃꯨꯛ ꯆꯠꯂꯦ ꯑꯃꯨꯛ ꯀꯥ ꯍꯜꯂꯛꯑꯦ ꯑꯃꯨꯛꯀ ꯀꯩꯅꯣ ꯏꯃꯨꯡ ꯃꯅꯨꯡꯒꯤ ꯈꯔ ꯂꯣꯏꯁꯤꯜꯂꯦ ꯑꯗꯨꯒ ꯐꯝꯃ ꯂꯩꯔꯝꯃꯦ
ꯑꯣ
ꯉꯩꯍꯥꯥꯟ ꯂꯩꯔꯤꯗꯤꯦ ꯆꯥꯛ ꯊꯣꯡꯕ ꯍꯧꯔꯗꯕꯅꯦ
ꯑ ꯍꯣꯏ ꯑꯩꯈꯣꯏꯁꯨꯦ ꯊꯣꯡꯕ ꯇꯥꯥꯟ ꯇꯥꯟꯒꯂ ꯌꯦ ꯍꯧꯖꯤꯒ
ꯍꯦꯟꯊꯦꯜ ꯊꯣꯡꯗꯣꯏꯅꯦ ꯅꯣꯏꯒꯤꯗꯤ
ꯈꯪꯗ꯭ꯔꯤ ꯀꯔꯤ ꯀꯔꯤ ꯂꯩꯒ꯭ꯔꯥ ꯈꯪꯗ꯭ꯔꯤ ꯆ ꯄ
ꯈꯔꯦ ꯕꯍꯤ ꯌꯦꯡꯗꯧꯔꯥ ꯅꯪꯁꯨꯣ
ꯑꯣ ꯌꯦꯡꯉꯣꯏ ꯑꯩꯈꯣꯏꯗꯤ ꯌꯦꯡꯕ ꯑꯩꯈꯣꯏꯗꯤ ꯌꯦꯡꯉꯨꯗꯦ
ꯑꯣꯕꯣꯗꯤ
ꯍꯥ
ꯕꯣ ꯌꯦꯡꯗꯕ꯭ꯔꯕ
ꯍꯣꯏ ꯑꯦꯝꯗꯦ ꯑꯩꯈꯣꯏꯒꯤ
ꯅꯍꯥꯟꯒꯩꯁꯨ ꯑꯗꯨꯝ ꯌꯦꯡꯕ꯭ꯔꯥ
ꯃꯥ ꯃꯥꯇ ꯌꯦꯡꯉꯦ ꯑꯗꯨ ꯁꯤ
ꯑꯣ
ꯎꯝ ꯅꯪꯗꯤ ꯌꯦꯒꯔꯥ
ꯑꯁ ꯌꯦꯡꯉꯣꯏꯗ ꯄꯨꯡ ꯌꯥꯝ ꯌꯥꯝ ꯊꯦꯡꯉꯦ ꯑꯩ ꯌꯦꯡꯕꯒꯤ ꯃꯇꯝꯗ ꯅꯠꯇꯦ
ꯑꯣ ꯍ ꯆꯅꯤ ꯍ ꯌꯦꯡꯉꯗꯤ ꯇꯨꯝꯕ ꯃꯇꯥꯡ ꯂꯩꯇꯦ ꯍꯥ
ꯄꯥꯏꯅꯦꯜꯗꯗꯤ ꯌꯦꯡꯗꯣꯏꯅꯦꯕ
ꯑꯣ ꯍ
ꯃꯗꯣ ꯑꯗꯨꯁꯨ ꯑꯃꯨꯛ ꯄꯨꯡꯗꯣ ꯊꯦꯡꯅ ꯄꯤꯔꯗꯤ ꯌꯦꯡꯉꯣꯏ
ꯎꯝ ꯍꯣꯏ ꯌꯦꯡꯉꯗꯤ ꯇꯨꯡꯕ ꯃꯇꯥꯡꯁꯨ ꯂꯩꯇꯦ
ꯎꯝ ꯑꯗꯨꯅꯦ
ꯎ
ꯀꯩꯗꯧꯔꯒ ꯂꯩꯌꯦ ꯅꯪꯗꯤ
ꯍꯧꯖꯤ ꯀꯩꯁꯤ ꯇꯥꯎꯅ ꯀ ꯈꯒ ꯂꯩꯦ
ꯎ ꯅꯨꯃꯥꯟꯅꯕꯤꯒ ꯑꯣꯏꯒ ꯊꯕꯛ ꯄꯨꯟꯅ ꯇꯧꯕ꯭ꯔꯥ
ꯑꯣ ꯇꯣꯉꯥꯟ ꯇꯣꯉꯥꯟꯅ ꯇꯧꯋꯦ
ꯑ
ꯎꯝ ꯇꯣꯃꯥꯟ ꯇꯣꯃꯥꯟ ꯂꯩꯌꯦꯦ ꯀꯩꯗꯤ
ꯐꯩꯀꯣ ꯊꯕꯛ ꯇꯧꯕꯅꯤꯅ
ꯎꯝ ꯍ ꯋꯥꯁꯨ ꯋꯥꯏꯌꯦ ꯐꯁꯨ ꯈꯌꯦꯦ ꯎꯝ ꯑꯗꯨꯣ ꯎꯝ ꯗꯨꯀꯥꯟ ꯀꯃ ꯇꯧ ꯑꯣꯏ ꯑꯗꯨꯕꯅꯤ
ꯐꯩꯅꯦꯑꯗꯨꯁꯨ ꯑꯩ ꯀꯩꯝ ꯇꯧꯗꯤꯌꯦ ꯑꯗꯨꯝ ꯂꯩ ꯃꯤꯔꯦꯝꯅꯦ ꯑꯩꯗꯤ
ꯍꯥ
ꯃꯤꯔꯦꯝꯅꯦꯕ
ꯑꯣ ꯑꯣ ꯎꯝ
ꯃꯨ ꯀ꯭ꯂꯥꯁ ꯇꯥꯔꯅꯤ ꯃꯣ ꯍꯜꯂꯒꯅꯤ
ꯑꯣ ꯀ꯭ꯂꯥꯁ ꯇꯧꯕ꯭ꯔꯥ ꯅꯣꯏꯗꯤ ꯑꯣ ꯑꯣ ꯕꯤꯁ
ꯅꯣꯏ ꯑꯗꯨꯗꯥꯏꯗ ꯅꯣꯡꯖꯨꯕ꯭ꯔꯥ
ꯑꯍ ꯇ꯭ꯔꯦꯗꯤꯁꯟꯅꯗꯤ
ꯉꯁꯥꯏꯗ ꯐꯖꯅ ꯀꯟꯅ ꯆꯨꯏꯅꯦ ꯁꯤꯗ
ꯑꯣ ꯌꯥꯝ ꯁꯤꯗ ꯌꯥꯝ ꯁꯥꯏꯦ ꯆꯨꯗ
ꯑꯣ ꯅꯪ ꯑꯥꯎꯠꯁꯥꯏꯠꯇ ꯂꯩꯕ꯭ꯔꯥ
ꯍꯥꯥ
ꯃꯅꯤꯄꯨꯔꯗ ꯂꯩꯕ꯭ꯔꯥ ꯑꯥꯎꯠꯁꯥꯏꯠꯇ ꯂꯩꯕ꯭ꯔꯕꯣ
ꯑ ꯃꯅꯤꯄꯨꯔꯗ ꯂꯩꯅꯦ
ꯑꯣ
ꯅꯪꯗꯤ ꯑꯣ ꯍꯣꯏ
ꯀꯩꯅꯣ ꯅꯍꯥꯟ ꯅꯃꯥꯟꯅꯕꯤꯈꯩꯒ ꯕꯖꯥꯔ ꯊꯣꯛꯄꯗꯣ ꯊꯕꯛ ꯊꯕꯛ ꯀꯩꯅꯣ ꯈꯪꯗꯦ ꯊꯕꯛ ꯆꯠꯄꯒ ꯍꯜꯂꯛꯄ꯭ꯔꯥ ꯀꯃꯥꯏꯅ ꯇꯧꯕꯅꯣ ꯈꯪꯗꯦ ꯅꯃꯥꯟꯅꯕꯤ ꯀꯩꯒ ꯆꯠꯄꯗꯣ ꯑꯣ ꯑꯩ ꯅꯪ ꯃꯥꯜꯂꯦ ꯍꯥꯏꯐꯦꯠ ꯌꯦꯡꯕ
ꯑꯩꯕꯨ ꯃꯥꯜꯂꯦ
ꯍꯣꯏ ꯅꯪ ꯃꯥꯂꯦꯅ ꯌꯦꯉꯒꯠꯇ ꯑꯗꯣ ꯈꯔ ꯗꯥꯎꯠ ꯂꯩꯕ ꯅꯪ ꯀꯩꯅꯣ ꯑꯩꯅ ꯅꯣꯏ ꯁꯥꯏꯠꯇ ꯎꯕꯗꯣ
ꯑ
ꯑꯗꯒꯤ ꯅꯪ ꯅꯪ ꯑꯣꯏꯕ꯭ꯔꯥ ꯑꯣꯏꯗꯕ꯭ꯔꯥ ꯃꯅ ꯃꯅꯕ ꯑꯣꯏꯔꯝꯒꯗ꯭ꯔꯥ ꯈꯜꯂꯒ ꯑꯩ ꯗꯥꯜ ꯑꯣꯏ ꯀꯧꯁꯨ ꯀꯧꯗꯕꯤ ꯑꯗꯨꯝ ꯑꯩꯁꯨ ꯑꯗꯨꯝ ꯆꯠꯈ꯭ꯔꯕꯅꯦ
ꯑꯣ ꯎꯝ ꯃꯪꯗꯤꯅ ꯊꯤꯅ ꯆꯄ꯭ꯔꯔꯕꯖꯔꯒ ꯃꯥ ꯅꯨꯡꯇꯤꯟꯅ ꯆꯠꯄ꯭ꯔꯅꯪꯗꯤ ꯕꯖꯥꯔ
ꯗꯤ ꯒꯤꯗꯤ ꯆꯠꯇꯤꯌꯦ ꯑꯩ ꯑꯗꯨꯝ ꯃꯔꯛ ꯃꯔꯛ ꯑꯗꯨꯝ ꯆꯠꯄ ꯂꯩꯕ ꯃꯇꯥꯡ ꯌꯥꯎꯔꯗꯤ ꯑꯗꯨꯝ ꯆꯠꯂꯦ
ꯎꯝ
ꯀꯣꯏꯕꯒꯨꯝꯕ ꯅꯣꯏꯗꯤ ꯊꯒꯣꯏꯕ ꯆꯠꯄꯒꯨꯝꯕꯁꯦ ꯀꯩꯅꯣꯝ ꯄꯥꯛ ꯐꯪꯉꯝꯗꯧ ꯃꯥꯟꯗꯦ ꯁꯟꯗꯦ
ꯎꯝ ꯍꯣꯏ ꯍꯣꯏ ꯁꯟꯗꯦ ꯈꯗ ꯐꯤꯔꯤ ꯂꯩꯌꯦ ꯅꯨꯃꯤꯠ ꯑꯇꯣꯞꯄꯗꯤ ꯊꯕꯠ ꯆꯤꯜꯂꯦ
ꯁꯟꯗꯦꯗꯁꯨ ꯀꯣꯏꯕ ꯆꯠꯄ꯭ꯔꯥꯕ
ꯃꯥꯔꯛ ꯃꯔꯛ ꯇꯥ ꯆꯥꯔꯦ ꯅꯨꯡꯇꯤꯒꯤ ꯆꯠꯇꯧ ꯅꯠꯇꯦ
ꯂꯩꯁꯟꯗꯕ꯭ꯔꯣ
ꯍꯥ
ꯂꯩꯁꯪ ꯆꯠꯄ꯭ꯔꯥꯕ
ꯁꯟꯗꯦꯗ
ꯍꯣꯏ
ꯅꯦꯛꯁ ꯁꯟꯗꯦ ꯍꯥꯕ꯭ꯔꯥ ꯎꯝ ꯑꯣ ꯍꯣꯏ ꯆꯠꯄꯅꯤ ꯎꯝ ꯎꯝ
ꯅꯈꯣꯏꯁꯦ ꯆꯥꯛ ꯊꯣꯡ ꯆꯥꯛ ꯌꯦꯟꯁꯥꯡ ꯊꯣꯡꯕꯁꯦ ꯀꯌꯥꯝ ꯋꯥꯠꯂꯤꯒꯦ
ꯀꯔꯤ
ꯆꯥꯛ ꯌꯦꯟꯁꯥꯡ ꯊꯣꯡ ꯊꯣꯡꯒꯗꯕꯁꯦ ꯀꯌꯥꯃꯨ ꯋꯥꯠꯂꯤꯒꯦꯕ
ꯍꯨꯖꯤꯛ ꯑꯥꯝ ꯄꯨꯡ ꯁꯚꯦꯟ ꯊꯥꯔꯇꯤꯒꯨꯝꯕꯅ ꯊꯪꯕ ꯍꯥꯎꯒꯦ
ꯑꯣ
ꯎꯝ
ꯅꯪꯗꯤ ꯀꯔꯤ ꯊꯣꯡꯒꯦꯔꯥ
ꯑꯩ ꯈꯪꯗꯦ ꯀꯩ ꯊꯣꯡꯗꯣꯏꯅꯣ ꯍꯣꯔꯦꯟ ꯊꯣꯡ ꯀꯥꯟꯗ ꯈꯪꯒꯅꯤ
ꯎꯝ
ꯋꯥ ꯂꯦꯞꯈ꯭ꯔꯦꯅꯦ
ꯍꯝ ꯅꯪꯗꯤ ꯑꯥ ꯀꯔꯤ ꯂꯥꯏꯔꯤꯛ ꯇꯝꯕ꯭ꯔꯥ
ꯑꯦ
ꯁꯕꯦꯟ ꯎꯝ ꯀꯣꯂꯦꯖ ꯀꯥꯕ꯭ꯔꯥ ꯅꯪ
ꯎꯝ ꯀꯣꯂꯦꯠꯁ ꯇꯝꯃꯤꯕ ꯀꯥꯏꯕ
ꯑꯣ ꯑꯣ
ꯅꯪ ꯅꯪꯗꯤ ꯀꯣꯂꯦꯖ ꯂꯣꯏꯔꯕ꯭ꯔꯥ
ꯎꯝ ꯂꯣꯏꯔꯦ ꯍꯣꯏ
ꯀꯩꯅꯣ ꯑꯥ ꯃꯊꯪꯗꯗꯤ ꯀꯣꯏꯕ ꯆꯠꯁꯤꯗꯅ ꯑꯩꯈꯣꯏꯁꯨ ꯅꯃꯥꯟꯅꯕꯤ ꯑꯗꯨꯗ ꯂꯩꯔꯤꯕ ꯅꯣꯏ ꯃꯌꯥꯝ
ꯑꯥ ꯍꯣꯏ
ꯁꯟꯗꯦ ꯅꯪꯁꯨ ꯁꯟꯗꯦꯗ ꯁꯪꯕꯅꯦ ꯑꯩ ꯁꯟꯗꯦꯗ ꯁꯪꯉꯦꯕ
ꯑꯣ ꯍ ꯆꯠꯁꯦ
ꯀꯩꯅꯣ ꯈꯔ ꯀꯩ ꯍꯥꯏꯅꯤ ꯑꯩꯅ ꯆꯠꯄ ꯐꯪꯗꯕ ꯃꯐꯝꯈꯩꯗꯣ ꯑꯗꯨ ꯆꯠꯂꯝꯟꯕ ꯃꯐꯝꯗꯗꯤ ꯆꯠꯄ ꯇꯜꯂꯦꯕ ꯁꯤꯕꯖꯔ ꯀꯩꯅꯣ ꯕꯖꯥꯔ ꯃꯊꯛ ꯋꯥꯏꯔꯝ ꯅꯣꯡꯄꯣꯛ ꯋꯥꯏꯔꯝꯗ ꯀꯣꯏꯕ ꯆ ꯑꯐꯝ ꯃꯐꯝ ꯑꯃ ꯑꯅꯤ ꯂꯩꯗꯥꯏꯅꯦ ꯈꯪꯕ꯭ꯔꯥ ꯑ ꯅꯣꯡꯄꯣꯛꯂꯣꯝꯗ ꯅꯣꯡꯄꯣꯛꯂꯣꯝꯗ ꯑꯗꯨꯗꯤ ꯇꯜꯂꯦꯕ ꯑꯗꯨ ꯈꯔ ꯀꯩꯅꯣ ꯄꯥꯛ ꯆꯛꯇꯕ ꯃꯐꯝꯗ ꯑꯣꯏꯅ ꯆꯠꯁꯦ ꯃꯊꯪꯗꯗꯤ ꯅꯣꯏ ꯀꯅꯥ ꯀꯅꯥꯅ ꯍꯥꯏꯅꯣꯗꯤꯗ
ꯑꯩꯈꯣꯏ ꯃꯤ ꯃꯔꯤꯒꯨꯝꯕ ꯂꯩꯌꯦ ꯑꯣ
ꯑꯩꯈꯣꯏ ꯃꯤ ꯃꯔꯤ ꯃꯉꯥ ꯆꯠꯄ ꯇꯥꯔꯦꯅꯦ ꯁꯤꯡꯖꯨ ꯆꯥꯔꯒ ꯆꯠꯁꯦ
ꯍꯣꯏ ꯑꯁꯦ
ꯎꯝ ꯑꯩꯈꯣꯏꯅ ꯁꯨꯔꯒ ꯆꯠꯁꯤꯀꯣ ꯑꯩꯈꯣꯏꯅ ꯁꯦꯝꯃꯒ ꯇꯧꯕꯗꯣ ꯕꯖꯥꯔꯒꯤꯗꯣ ꯅꯠꯇꯕ
ꯍꯣꯏ
ꯔꯛꯑꯣ ꯃꯌꯥꯝꯗꯪ ꯀꯩ ꯍꯥꯏꯅꯤ ꯃꯅꯝ ꯅꯨꯡꯁꯤꯕ ꯑꯃ ꯂꯩꯗꯥꯏꯅꯦ
ꯀꯒ
ꯀ ꯄꯥꯝꯕꯤꯒꯤ ꯃꯔꯥꯗꯣ ꯐꯥꯎꯗꯤꯦꯁꯟ ꯅꯠꯇ ꯀꯩꯅꯣ ꯀ ꯍꯥꯏꯒꯅꯤ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
ꯃꯅꯥꯁꯨ ꯆꯥꯕ ꯌꯥꯕ ꯃꯔꯥꯁꯨ ꯆꯥꯕ ꯌꯥꯕ ꯌꯥꯝ ꯅꯨꯡꯁꯤꯕ ꯑꯃ ꯂꯩꯗꯥꯏꯅꯦ ꯈꯪꯕ꯭ꯔꯥ ꯑꯗꯨ ꯑꯗꯨꯗꯨꯒ ꯍꯣꯏ ꯍꯣꯏ ꯑꯗꯨꯗꯨꯒ ꯍꯥꯞꯄ ꯍꯥꯎꯅ ꯆꯥ ꯁꯤꯦꯕ
ꯎꯝ ꯍꯣꯏ ꯍꯣꯏ
ꯀꯩꯅꯣ ꯁꯤꯡꯖꯨꯗ ꯍꯥꯞ ꯀꯩꯅꯣ ꯕꯖꯥꯔꯗ ꯐꯝ
ꯎꯝ ꯍꯣꯏ ꯎꯝ ꯍꯣꯏ ꯍꯣꯏ ꯇꯠꯁꯦ ꯅꯪꯅ ꯍꯥꯏꯌꯣ ꯅꯪ ꯇꯜꯂꯤ ꯑꯩꯗꯤ
ꯅꯪ ꯁꯤꯡꯖꯨ ꯁꯨꯕ ꯍꯥꯏꯕꯅꯤꯅ ꯅꯪ ꯑꯣꯏꯅ ꯁꯦꯝꯃꯒ ꯂꯥꯛꯑꯣ ꯁꯤꯡꯖꯨꯕꯨ
ꯎꯝ
ꯑꯩꯁꯨ ꯆꯥꯛ ꯈꯔ ꯄꯨꯔꯛꯑꯣ ꯀꯦꯩꯅꯪꯁꯨ ꯆꯥꯛ ꯈꯔ ꯄꯨꯔꯛꯑꯣ
ꯑ ꯍꯣꯏ
ꯆꯥꯛ ꯆꯥꯔꯗꯤ ꯌꯥꯗꯦꯕ
ꯍꯣꯏ ꯍꯣꯏ ꯅꯨꯡꯉꯥꯏꯔꯣꯏ ꯎꯝ
ꯀꯩꯅꯣ ꯅꯣꯏ ꯅꯣꯏꯗ ꯑ ꯍ ꯍꯣꯏ ꯑꯗꯨ ꯂꯩꯔꯗꯤ ꯑꯗꯨꯝ ꯄꯨꯔꯛꯄ ꯌꯥꯒꯅꯤ
ꯍꯣꯏ ꯍꯣꯏ ꯄꯨꯔꯛꯀꯦ ꯅꯪꯁꯨ
ꯎꯝ ꯍꯣꯏ ꯑꯩꯁꯨ ꯄꯨꯔꯛꯇꯣꯏꯅꯦ ꯍꯦꯟꯅ ꯍꯩꯅꯧꯒꯨꯝꯕ ꯍꯌꯦ ꯑꯇꯩꯒꯨꯝꯕ ꯍꯩꯅꯧꯇꯕꯁꯨ ꯑꯇꯩ ꯍꯩꯒꯨꯝꯕ ꯂꯩꯔꯗꯤ ꯑꯗꯨꯝ ꯄꯨꯔꯛꯎꯀꯣ
ꯎꯝ ꯍ ꯄꯔꯥꯛꯀꯦ ꯑꯗꯨꯄꯥꯈꯣꯏꯒꯤꯁꯨ ꯑꯗꯨꯗꯤ ꯌꯥꯝꯗꯦꯗ
ꯎꯝ
ꯑ
ꯅꯝꯕ ꯅꯝꯕꯒ ꯏꯗꯁꯦ
ꯎꯝ
ꯁ ꯃꯥꯏꯟ ꯎꯝ ꯎ ꯐ ꯁ
ꯑ ꯑ ꯀꯩꯅꯣ ꯅꯪꯁꯨ ꯋꯥ ꯈꯔ ꯈꯔ ꯉꯥꯡꯉꯅꯤ
ꯑ
ꯑꯩ ꯋꯥ ꯂꯩꯇ꯭ꯔꯦ ꯅꯪꯥꯡ ꯉꯥꯡꯗꯕꯗꯨꯅ
ꯑ ꯇ ꯑ ꯌꯦꯗꯤ ꯃꯤꯁ ꯄꯣ ꯂꯉ ꯑ ꯑꯦꯅꯤ ꯇꯥꯏꯝ ꯐꯤ ꯂꯩꯕ ꯃꯇꯝꯗ ꯍꯥꯏꯔꯣ ꯑꯗꯨꯗꯤ
ꯣꯏ ꯀꯣꯏꯕ ꯆꯠꯄꯒꯤꯗꯨꯔꯥ
ꯑ ꯍꯣꯏ
ꯍꯣꯏ ꯑꯗꯣ ꯎ ꯑꯩꯅ